ꯍꯜꯂꯣ
ꯑꯣ ꯇꯥꯏꯌꯦ
ꯑꯣ ꯑꯣ
ꯇꯥꯄꯣ
ꯇꯥꯏꯌꯦ ꯇꯥꯏꯌꯦ ꯅꯨꯡꯉꯥꯏꯔꯤꯕꯣ
ꯅꯨꯡꯉꯥꯏꯔꯦ ꯍꯥꯏꯇꯥꯔꯦꯅꯦ
ꯆꯥꯛ ꯆꯥꯔꯕ
ꯁꯔꯦ
ꯑꯣ ꯑꯩꯈꯣꯏꯁꯨ ꯆꯥꯔꯦ
ꯎꯝ ꯀꯔꯤ ꯃꯊꯦꯜ ꯇꯧꯔꯒꯦ ꯅꯣꯏꯗꯤ
ꯑꯩꯈꯣꯏꯗꯣ ꯉꯁꯤ ꯕ꯭ꯔꯣꯏꯂꯔ ꯍꯥꯏꯔ ꯍꯥꯏꯕ꯭ꯔꯥ ꯈꯪꯗꯦ ꯑꯗꯣ ꯑꯗꯨ ꯆꯥꯔ
ꯑꯣꯣꯏꯂꯔꯗꯤ ꯌꯥꯝ ꯍꯥꯎꯋꯦꯅꯪ
ꯅꯪꯗꯤ ꯅꯣꯏꯗꯤ
ꯑꯩꯈꯣꯏꯗꯤ ꯏꯟꯁꯥꯡ ꯀꯥꯡꯁꯣꯏ ꯑꯣꯏꯅ ꯆꯥꯅꯩ
ꯑꯣ ꯑꯗꯨꯁꯨ ꯍꯥꯎꯋꯦꯗ
ꯁꯤ
ꯅꯪꯅ ꯊꯣꯡꯕ꯭ꯔꯥ
ꯍꯣꯏ ꯑ ꯊꯣꯡꯉ ꯑꯩꯈꯣꯏ ꯑꯩꯈꯣꯏ ꯑꯅꯥꯕ ꯂꯩꯕꯒꯤꯀꯣ ꯑꯗꯨꯒꯤ ꯃꯤ ꯂꯩꯇꯕ ꯍꯣꯁꯄꯤꯇꯥꯜꯗ ꯂꯣꯏ ꯆꯠꯈ꯭ꯔꯕ ꯑꯗꯨꯒꯤ ꯑꯩꯅ ꯊꯣꯡꯒ ꯄꯨꯔꯛꯄ
ꯌꯥꯝ ꯐꯩꯅꯦ
ꯎꯝ ꯎꯝ
ꯅꯨꯄꯥ ꯅꯨꯄꯥꯁꯤꯡ ꯆꯥꯛ ꯏꯟꯁꯥꯡ ꯊꯣꯡꯕ ꯍꯩꯕꯁꯦ ꯌꯥꯝ ꯐꯩꯌꯦ ꯌꯥꯝ ꯄꯥꯝꯃꯦ
ꯍꯝ ꯅꯣꯏ ꯅꯣꯏ ꯍꯦꯔꯣꯁꯨ ꯍꯩꯔꯝꯒꯅꯤꯗ
ꯈꯪꯗꯦꯅ ꯑꯗꯨꯕꯨꯗꯤ ꯀꯩꯀꯩ ꯍꯣꯠꯅꯔꯤꯒꯦ ꯅꯣꯏꯗꯤ
ꯐ꯭ꯔꯤꯗ ꯂꯩꯔꯦꯗ ꯐ꯭ꯔꯤ ꯑꯣꯐꯤꯁꯥꯔ ꯌꯨꯝꯒꯤ ꯑꯣꯐꯤꯁꯥꯔ ꯍꯥꯏꯁꯤꯔꯥ
ꯑꯩꯈꯣꯏ ꯆꯞ ꯃꯥꯟꯅꯔ‌ꯦꯗ ꯑꯩ ꯑꯩꯖꯨ ꯌꯨꯝꯒꯤ ꯑꯣꯐꯤꯁꯥꯔꯅꯤꯗ
ꯑꯗꯨꯅꯔ ꯁꯤꯗ ꯇꯧꯔꯤꯁꯦ
ꯑꯗꯨꯒꯤ ꯋꯥꯗꯤ ꯇꯣꯛꯁꯦꯗ
‌ꯍ‌ꯦꯍ‌ꯦ ꯑꯣꯁ‌ꯦ ꯀꯥꯏꯅ ꯌꯨꯝꯗ ꯂꯩꯕ꯭ꯔꯣ ꯍꯨꯖꯤ
ꯍꯣꯏ ꯌꯨꯝꯗꯅꯦ ꯅꯪ ꯅꯣꯡ ꯆꯨꯕꯔꯥ ꯍꯧꯖꯤꯛ ꯅꯣꯏꯗ
ꯂꯦꯞꯈ꯭ꯔꯦ ꯍꯧꯖꯤꯛꯇꯤ
ꯈꯔ ꯈꯔ ꯇꯥꯔꯒ ꯂꯩ ꯍꯧꯖꯤꯛ
ꯅꯣꯡ ꯀꯟꯗ꯭ꯔꯣ ꯉꯁꯥꯏꯗꯤ ꯀꯟꯅ
ꯉꯁꯥꯏꯕꯨꯗꯤ ꯈꯔꯗꯤ ꯀꯜꯂꯦ ꯍꯣꯏ
ꯎꯝ ꯃꯄꯥꯟ ꯊꯣꯛꯄ ꯌꯥꯗꯗꯅ
ꯎꯝ
ꯑꯩ ꯆꯥꯛ ꯊꯤꯟꯕ ꯆꯠꯄ ꯒꯥꯔꯤ ꯃꯆꯥꯗ ꯆꯠꯄ ꯂꯣꯏ ꯆꯣꯠꯂ‌ꯦꯅ‌ꯦ
ꯑꯁ ꯒꯥꯔꯤ ꯃꯆꯥꯗꯒꯨꯝꯕꯁꯦ ꯑꯁ ꯅꯨꯡꯉꯥꯏꯇꯕꯅꯤꯅ ꯅꯣꯡ ꯆꯨꯕ ꯃꯇꯝꯗꯗꯤꯀꯣ
ꯑꯥ ꯑꯆꯧꯕ ꯂꯩꯕ ꯉꯝꯗꯕꯅꯤꯅ ꯀꯔꯤ ꯎꯄꯥꯏ ꯂꯩ
ꯍꯣꯏ ꯑꯆꯧꯕꯁꯨ ꯑ ꯆꯍꯤ ꯑꯅꯤ ꯑ ꯆꯍꯤ ꯑꯃ ꯑꯅꯤ ꯂꯣꯏꯔꯒ ꯂꯩꯔꯣꯅ
ꯑꯩꯈꯣꯏꯁꯨ ꯑꯆꯧꯕ ꯂꯩꯇꯦꯗ ꯄꯤꯛꯄ ꯉꯛ ꯄꯤꯛꯄ ꯈꯛꯇꯅꯤ
ꯑꯥ ꯒꯥꯔꯤ ꯃꯆꯥ ꯊꯧꯕ ꯍꯩꯕ꯭ꯔꯥ ꯑꯗꯨꯗꯤ
ꯑꯩ ꯍꯩ ꯑ ꯍꯩꯗꯤ ꯍꯩꯔꯝꯕꯅꯦ ꯑꯗꯣ ꯍꯧꯖꯤꯛꯇꯤ ꯊꯧꯗ꯭ꯔꯦ
ꯁꯤꯁ
ꯀꯩꯅꯣ ꯀ꯭ꯂꯥꯁ ꯇꯨꯌꯦꯜꯐꯇ ꯊꯧꯔꯝꯕꯅꯦꯕ ꯑꯗꯣ ꯍꯩꯔꯛꯄ ꯃꯇꯝꯗ ꯑꯃꯨꯛꯀ ꯇꯣꯛꯂꯒ ꯍꯣꯁꯇꯦꯜꯗꯨꯒꯨꯝꯕ ꯂꯩꯕꯒꯤ
ꯎꯝ ꯅꯪ ꯀꯥꯎꯈ꯭ꯔꯦ ꯑꯁ ꯒꯔꯤ ꯊꯥꯎꯕꯕꯨ ꯀꯥꯎꯕ ꯂꯩꯇꯦꯗ
ꯀꯥꯎꯗꯤ ꯀꯥꯎꯗꯦ ꯊꯧꯕꯕꯨꯗꯤ ꯍꯩꯌꯦ ꯑꯗꯣ ꯀꯤꯔꯦꯕ ꯏ ꯑꯃꯨꯀ ꯏꯄꯥꯅ ꯑꯃꯨꯀ ꯊꯧꯔꯨꯅꯨ ꯊꯧꯔꯨꯅꯨ ꯒꯥꯔꯤ ꯃꯤꯌꯥꯝ ꯃꯤꯌꯥꯝꯕ ꯃꯐꯝꯗ ꯊꯧꯔꯨꯅꯨ ꯍꯥꯏꯕꯒꯤ ꯑꯃꯨꯀ ꯈꯪꯗꯦ ꯊꯧ ꯊꯧꯗꯦ
ꯎꯝ ꯑꯃꯨꯛ ꯊꯧꯋ‌ꯣ ꯀꯤꯕ ꯌꯥꯕ ꯅꯠꯇꯦ ꯍꯌꯦꯡ ꯏꯃꯥꯔꯖꯦꯟꯁꯤ ꯂꯥꯛꯑꯗꯤ
ꯑꯃꯨꯛ ꯊꯧꯔꯅꯤ ꯍꯣꯏ ꯑꯩꯁ
ꯚꯥꯏꯠꯇꯤ ꯍꯩꯕ꯭ꯔꯣ
ꯑꯁ ꯕꯥꯏꯛꯄꯨꯗꯤ ꯍꯩꯇꯦꯗ ꯑꯩ ꯏꯁꯀꯨꯇꯤꯕꯨꯗꯤ ꯍꯩꯌꯦ ꯑꯗꯣ ꯕꯥꯏꯛꯀꯨꯝꯕꯗꯤ ꯇꯝꯗꯦ ꯇꯝ ꯀꯤꯌꯦꯗ ꯚꯥꯏꯛꯒꯨꯝꯕꯗꯤ
ꯑꯥ ꯕꯥꯏꯠꯗꯤ ꯈꯔ ꯀꯩꯅ‌ꯣ ꯌꯥꯝꯕꯅꯦ ꯁꯤꯁꯇꯦꯝꯗ‌ꯣ
ꯁꯤꯁꯇꯦꯝ ꯌꯥꯝꯔꯝꯃꯅꯦ ꯑꯩꯈꯣꯏ ꯁ꯭ꯀꯨꯇꯤꯒꯤꯗꯤ ꯄꯨꯔꯥ ꯁꯤꯝꯄꯜꯅꯦꯕꯀꯣ
ꯑꯣ ꯑꯗꯨꯅ ꯁꯀꯨꯇꯤꯗꯨꯅ ꯂꯦꯝꯕ
ꯑꯣ
ꯎꯝ
ꯅꯪ ꯅꯪꯒꯤꯗꯤ ꯕꯥꯏꯛ ꯑꯣꯏꯔꯝꯅꯤ
ꯍꯣꯏ
ꯎꯝ
ꯎꯝ ꯆꯤꯡꯗꯤ ꯆꯠꯄ ꯅꯨꯡꯉꯥꯏꯑꯦ ꯑꯗꯣ
ꯑꯣ ꯍꯣꯏ
ꯕꯖꯥꯔꯒꯨꯝꯕꯗꯗꯤ ꯈꯔ ꯀꯩꯅꯣ ꯇꯧꯋꯦꯕ ꯑꯦꯛꯇꯤꯕꯥꯅ ꯅꯨꯡꯉꯥꯏꯌꯦꯕ ꯎꯝ
ꯎ ꯆꯤꯡ ꯆꯤꯡ ꯆꯤꯡꯒꯤ ꯂꯝꯕꯤꯗꯒꯨꯝꯕꯗꯤ ꯅꯨꯡꯉꯥꯏꯕꯅꯤꯗ ꯕꯥꯏꯛꯀꯨꯝꯕꯀꯣ ꯅꯨꯡꯉꯥꯏꯔꯝꯅꯤ ꯍꯥꯏꯕꯅꯦ ꯑꯩ ꯈꯟꯕꯗꯀꯣ
ꯍꯝ ꯍꯨꯝ
ꯒꯥꯔꯤ ꯊꯧꯗ꯭ꯔꯁꯨ ꯈꯪꯗꯤ ꯈꯪꯉꯤ ꯈꯔ
ꯃꯅꯦ ꯍꯥꯏꯅꯦꯦ
ꯎꯝ
ꯎꯝ ꯑꯉꯝꯕ ꯀꯥꯕꯗꯣ ꯑꯗꯨꯗꯤ ꯑꯗꯨꯝ ꯃꯇꯝꯗꯦ ꯅꯨꯡꯉꯥꯏꯌꯦꯕ
ꯎꯝ ꯀꯩꯅꯣ ꯆꯤꯡꯗꯗꯤ ꯀꯩꯅꯣ ꯕꯣꯂꯦꯔꯣꯒꯨꯝꯕ ꯊꯥꯔꯒꯨꯝꯕ ꯑꯗꯨ ꯑꯗꯨꯒꯤꯗꯣ ꯅꯨꯡꯉꯥꯏꯒꯅꯤ ꯑꯗꯨꯒꯨꯝꯕꯗꯣ
ꯑꯗꯨ ꯃꯤ ꯀꯌꯥ ꯂꯩꯔꯤꯅꯣ
ꯃꯤ ꯑꯩꯈꯣꯏꯗꯤ ꯃꯤ ꯃꯔꯤ ꯁꯨꯑꯦ
ꯅꯣꯏ ꯅꯆꯤꯟ ꯅꯅꯥꯎ ꯉꯥꯛꯇ ꯂꯩꯃꯤꯟꯅꯕ꯭ꯔꯥ ꯅꯠꯇ꯭ꯔꯒꯅ ꯅꯣꯏꯒꯤ ꯐ꯭ꯔꯦꯟ
ꯅꯠꯇꯦ ꯑꯩꯈꯣꯏ ꯑꯩꯈꯣꯏ ꯌꯨꯝꯗ ꯑꯣꯏꯕꯅꯤꯅ ꯀꯩꯅꯣ ꯏꯃꯥ ꯏꯄꯥ ꯂꯩꯌꯦ
ꯑꯥ ꯏꯆꯤꯟꯅꯥꯎ ꯑꯅꯤ ꯈꯛꯇꯔꯣ ꯍꯥꯏꯁꯦ
ꯑꯅꯤ ꯈꯛꯇꯗꯤ ꯅꯠꯇꯦ ꯑꯗꯣ ꯃꯄꯥꯟ ꯃꯄꯥꯟꯗ ꯂꯩꯕꯁꯨ ꯌꯥꯎꯋꯤ ꯂꯨꯍꯣꯡꯕꯁꯨ ꯌꯥꯎꯏꯤ ꯂꯨꯍꯣꯡꯕꯁꯨ ꯂꯩꯌꯦ ꯃꯄꯥꯟꯗ ꯂꯩꯕꯁꯨ
ꯄꯨꯟꯅ ꯀꯌꯥ ꯄꯨꯟꯅ
ꯑ ꯄꯨꯟꯅ
ꯑ
ꯍꯣꯏ ꯃꯔꯤ ꯁꯨꯑꯦ
ꯑꯣ ꯎꯝ ꯄꯥ ꯀꯌꯥ
ꯅꯨꯄꯥ ꯑꯃ ꯅꯨꯄꯥ ꯑꯃꯈꯛꯇꯅꯤꯅ ꯅꯨꯄꯤ ꯉꯥꯛꯇꯅꯤ
ꯌꯥꯝ ꯅꯨꯡꯁꯤꯅ ꯂꯨꯅ ꯇꯧꯔꯝꯒꯅꯤꯀꯣ
ꯈꯪꯗꯦ ꯇꯧꯔꯝꯕ ꯌꯥꯏ ꯇꯧꯔꯝꯒꯅꯤ
ꯇꯧꯕꯤꯔꯣ
ꯅꯣꯏꯗꯤ ꯅꯆꯤꯜ ꯅꯅꯥꯎ ꯀꯌꯥ ꯁꯨꯕ
ꯑꯩꯈꯣꯏꯗꯤ ꯇꯔꯦꯠ ꯈꯛꯇꯅꯦ ꯏꯆꯤꯜ ꯏꯅꯥꯎ
ꯑꯁ ꯅꯨꯡꯉꯥꯏꯔꯝꯒꯅꯤ ꯕꯤꯛ ꯐꯦꯃꯤꯂꯤ ꯑꯣꯏꯔꯒ
ꯎꯝ ꯑꯃ ꯔꯣꯝꯗꯗꯤ ꯅꯉꯥꯏ ꯍꯣꯏ
ꯎꯝ
ꯑꯉꯥꯡ ꯑꯣꯏꯔꯤꯉꯩꯗꯗꯤ ꯋꯥꯏꯌꯦꯕꯀꯣ ꯍꯧꯖꯤꯛꯇꯤ ꯈꯔ ꯈꯔ ꯅꯨꯡꯉꯥꯏꯔꯦꯗ ꯍꯧꯖꯤꯛꯇꯤ
ꯑꯩꯗꯤ ꯕꯤꯛ ꯕꯤꯛ ꯐꯦꯃꯤꯂꯤꯒꯨꯝꯕꯁꯦ ꯑꯩꯗꯤ ꯌꯥꯝ ꯄꯥꯝꯃꯤꯗ ꯑꯩ ꯑ ꯀꯩꯅꯣ ꯑꯩ ꯏꯕꯨꯡ ꯏꯕꯨꯡꯒꯨꯝꯕꯖꯨ ꯂꯩꯅꯤꯡꯉꯦꯗ ꯑꯩꯗꯤ ꯏꯕꯨꯡꯁꯨ ꯂꯩꯇꯕꯒꯤ ꯑꯩ ꯑꯥ ꯈ꯭ꯋꯥꯏꯗꯒꯤ ꯑꯍꯟꯗꯤ ꯑꯣꯏꯗꯦ ꯃꯌꯥꯏ ꯇꯥꯔꯦ ꯑꯩꯗꯤ
ꯑꯣ
ꯑꯥ ꯈ꯭ꯋꯥꯏꯗꯒꯤ ꯍꯣꯏ ꯌꯪꯒꯦꯁꯇꯣ ꯑꯗꯣ ꯅꯨꯄꯥꯅꯤ ꯏꯕꯨꯡ ꯑꯣꯏꯗꯦꯕ ꯑꯩ ꯏꯅꯥꯎꯄꯥ ꯑꯣꯏꯔꯦ
ꯑꯣ ꯃꯥꯗꯤ ꯅꯨꯡꯉꯥꯏꯔꯝꯒꯅꯤ
ꯈꯪꯗꯦ ꯃꯥꯗꯤ ꯃꯄꯥꯟꯗ ꯂꯩꯔꯦ ꯍꯧꯖꯤꯛ
ꯑꯣ ꯃꯄꯥꯂꯝꯗ ꯀꯌꯥꯝ ꯀꯨꯏꯔꯦ ꯆꯠꯈꯤꯕ
ꯆꯍꯤ ꯑꯅꯤ ꯁꯨꯔꯦ
ꯒ꯭ꯔꯦꯖꯨꯑꯦꯠ ꯂꯣꯏꯔꯒ ꯆꯠꯈꯤꯕ꯭ꯔꯣ
ꯅꯣꯟ ꯇꯨꯌꯦꯜ ꯂꯣꯏꯔꯒ ꯆꯠꯈꯤꯕꯅꯦ ꯒ꯭ꯔꯦꯖꯨꯋꯦꯠꯇꯤ ꯂꯣꯏ ꯒ꯭ꯔꯦꯖꯨꯋꯦꯠꯇꯣ ꯑꯗꯨꯗ ꯇꯧꯒꯅꯤ ꯍꯥꯏꯕꯅꯤ
ꯑꯣꯝ ꯅꯪꯒꯤ ꯌꯨꯝ ꯄꯥꯟꯗꯔꯤ
ꯌꯨꯝ ꯄꯥꯟꯗ꯭ꯔꯤ ꯍꯣꯏ
ꯎꯝ ꯌꯨꯝ ꯉꯟꯇꯤ ꯄꯥꯜꯂꯒ ꯀꯔꯤ ꯀꯩꯗꯧꯅꯤ ꯍꯥ
ꯈꯪꯗꯦ ꯅꯪ ꯅꯪ ꯅꯪꯕꯨ ꯌꯨꯝ ꯄꯥꯟꯈ꯭ꯔꯕꯅꯦ ꯑꯦꯛꯁꯄꯤꯔꯤꯌꯦꯟꯁ ꯂꯩꯕꯒꯤ ꯇꯥꯏꯞꯇ ꯉꯥꯡꯉꯤꯁꯦ
ꯑꯩꯗꯤ ꯄꯥꯜ ꯄꯥꯜꯂꯦ ꯑꯩꯗꯤ
ꯑꯣ ꯑꯣ ꯍꯣꯏ ꯑꯉꯥꯡ ꯀꯌꯥ ꯁꯨꯔꯦ
ꯑꯉꯥꯡ ꯍꯟꯗꯛꯅ ꯑꯍꯥꯟꯕꯅꯦ
ꯑꯣ ꯑꯣ
ꯑꯉꯥꯡ ꯎꯟꯅꯕ ꯂꯥꯛꯄꯅꯦꯕ ꯑꯩꯈꯣꯏ
ꯑꯣ ꯑꯣ ꯌꯥꯝ ꯅꯨꯡꯉꯥꯏꯅꯦ ꯑꯗꯨꯗꯤ
ꯉꯔꯥꯡ ꯅꯨꯄꯤꯃꯆꯥ ꯐꯪꯉꯦ ꯉꯔꯥꯡ
ꯑꯣ ꯅꯨꯡꯉꯥꯏꯌꯦ ꯄ꯭ꯔꯤꯟꯁꯦꯁꯅꯤꯅ ꯑꯗꯨꯗꯤ ꯅꯪꯒꯤ ꯄ꯭ꯔꯤꯟꯁꯦꯁ ꯎꯔꯦꯗꯅ
ꯎꯝ ꯑꯩꯈꯣꯏꯁꯦ ꯃꯇꯝ ꯀꯨꯏꯅ ꯂꯩꯇꯕꯀꯣ ꯑꯗꯨꯒꯤ ꯍꯟꯗꯛ ꯈꯇꯪ ꯂꯩꯕꯗꯨꯗ ꯈꯔꯗꯤ ꯍꯔꯥꯎꯔꯦ ꯍꯥꯏꯇꯥꯔꯦ ꯑꯩꯁꯦ ꯈꯔ ꯉꯟꯅ ꯌꯨꯝ ꯄꯥꯕ ꯍꯥꯏꯇꯥꯔꯦ ꯏꯆꯥꯛ ꯏꯁꯨ ꯎꯗꯧꯔꯦ
ꯌꯥꯔꯦꯗ ꯑꯉꯥꯡ ꯑꯃ ꯑꯃꯈꯛꯇ ꯂꯩꯔꯒ
ꯑꯩꯁꯨ ꯀꯩꯅꯣꯗ ꯂꯩꯔꯝꯕꯅꯤꯗ
ꯍꯥꯥ
ꯀꯔꯤ ꯍꯥꯏꯕ ꯀꯟꯐꯥꯝ ꯇꯧꯅꯗꯔꯕ ꯣ ꯅ ꯦꯏꯗꯤ
ꯀꯔꯤ
ꯃꯦꯔꯦꯖ ꯇꯧꯅꯤꯉꯥꯏ ꯀꯟꯐꯥꯝ ꯇꯧꯗ꯭ꯔꯤꯕꯣ
ꯑꯗꯨꯒꯤ ꯋꯥꯁꯦ ꯈꯪꯗꯦ ꯀꯣꯟꯅ ꯈꯁꯤꯗ
ꯑꯦ ꯍꯝ
ꯑꯗ ꯏ ꯏꯇꯩ ꯃꯥꯗ ꯣ ꯂꯨꯅ ꯇꯧꯕꯤ ꯑꯣꯗ ꯅ
ꯎꯝ ꯁꯤꯗꯤ ꯍꯦꯟꯅ ꯇꯧꯅꯤꯡꯉ ꯂꯩꯥꯏꯇꯦꯗ
ꯎ
ꯎꯝ
ꯍꯣꯏ ꯂꯨꯅ ꯇꯧꯕꯤ ꯇꯧꯕꯤꯔꯝꯒꯅꯤ ꯍꯣꯏ ꯅꯣꯏꯗꯤ ꯃꯤ ꯅꯨꯡꯁꯤꯕ ꯍꯩꯕꯅꯤꯅ
ꯍꯩꯇꯕꯣꯏꯅꯤꯅꯦ ꯑꯩꯈ ꯣꯏꯅ ꯑꯩꯃꯥꯅ ꯅꯇꯩ ꯃꯥꯅ ꯁꯥꯎꯅꯤꯡ ꯍꯦꯛ ꯁꯥꯎꯋꯦ ꯇꯧꯋꯔꯤꯅꯦ
ꯏꯆꯦ ꯑꯃꯁꯨ ꯌꯨꯝ ꯄꯥꯜꯂꯦ ꯑꯗꯨ ꯃꯆꯥ ꯑꯅꯤ ꯑꯍꯨꯝ ꯁꯨꯔꯦ
ꯑ
ꯃꯆꯥꯁꯤꯡꯗꯣ ꯌꯨꯝꯗ ꯑꯗꯨꯝ ꯃꯣꯏ ꯂꯣꯏꯅ ꯂꯥꯛꯄꯅꯦ ꯍꯧꯖꯤꯛꯁꯨ ꯂꯩ ꯂꯩꯕꯅꯦ
ꯑꯥ
ꯕꯣꯜ ꯌꯦꯡꯅꯤꯡꯉꯥꯏ ꯑꯗꯨꯝ ꯂꯩꯕꯅꯦ ꯃꯣꯏ ꯃꯄꯥꯟꯗ
ꯅꯪꯁꯨ ꯌꯦꯡꯕ꯭ꯔꯣ
ꯑꯩꯗꯤ ꯏꯃꯛ ꯌꯦꯡꯗ ꯦ ꯏꯗꯤ ꯐꯣꯟꯣꯟ ꯐꯣꯟ ꯃꯦꯠ ꯂꯒ ꯂꯩꯕꯅꯦ ꯗ꯭ꯔꯃꯥꯒꯨꯝꯕꯗꯤ ꯌꯦꯡꯕꯅꯦ ꯚꯣꯜꯗꯤ ꯌꯦꯡꯉꯗꯦ
ꯃꯣꯟ ꯁꯤꯖꯟ ꯁꯤꯖꯟꯒꯤ ꯌꯦꯡꯉꯨ ꯀꯩꯅꯣ
ꯑꯣ ꯂꯥꯏꯕꯨꯗꯤ ꯌꯦꯡꯒ ꯍꯣꯏ ꯑꯃꯨꯛꯀ ꯑꯦꯗꯤ ꯆꯨꯔꯅꯤꯕ
ꯑ ꯂꯣꯏꯒꯗꯧꯔ ꯑꯦꯛꯗꯤꯛ ꯆꯨꯅꯤ ꯍꯥꯏꯔꯒ ꯌꯦꯡꯅꯤꯡꯉꯁꯨ ꯌꯦꯡꯕ ꯐꯪꯉꯔꯣꯏ
ꯑꯩ ꯅꯍꯥꯟꯗꯤ ꯌꯦꯡꯉꯦ ꯃꯦꯁꯤꯒꯤꯗꯣ ꯑꯌꯨꯛꯇ ꯇꯥꯕꯗꯣ ꯑꯗꯨ ꯐꯥꯎꯕ ꯌꯡꯑꯦ
ꯍꯌꯦꯡꯁꯨ ꯄꯨꯡ ꯇꯔꯨꯛꯇ ꯇꯥꯛꯑꯦ‌ ꯉꯁꯤ
ꯑꯣ ꯑꯗꯣ ꯈꯪꯗꯦ ꯌꯦꯡꯁꯤꯔꯥ ꯌꯦꯡꯉꯣꯏꯁꯤꯔ ꯈꯪꯗꯦ ꯑꯩ ꯑꯌꯨꯛ ꯑꯌꯨꯛꯇ ꯇꯥꯕꯕꯨꯗꯤ ꯑꯩ ꯌꯦꯡꯉꯦꯕ
ꯑ ꯌꯦꯁꯤꯀꯣ ꯍꯩꯌꯦꯡ ꯄꯨꯡ ꯇꯔꯛꯇ
ꯅꯪ ꯅꯪꯁꯨ ꯌꯦꯡꯒꯗ꯭ꯔꯅꯦ
ꯑꯩꯗꯤ ꯂꯣꯏ ꯌꯦꯡꯉꯤꯗ
ꯑꯁ ꯑꯉꯥꯡ ꯑꯉꯥꯡꯒꯤꯁꯤ ꯁꯦꯕꯥ ꯑꯃꯨꯛ ꯇꯧꯕ ꯑꯗꯨꯒꯤ ꯑꯃꯨꯛ ꯌꯦꯡꯉꯒ ꯅꯪ ꯌꯥꯝ ꯋꯥꯔꯝꯒꯅꯤ
ꯋꯥꯗꯤ ꯋꯥꯔꯍ ꯦ ꯇꯨꯝꯕ ꯃꯇꯝꯁꯦ ꯆꯥꯡ ꯅꯥꯏꯗ꯭ꯔꯕꯅꯤꯅ
ꯍꯣꯏ ꯇꯨꯝꯄꯦꯟꯗ꯭ꯔꯗꯤ ꯌꯥꯝ ꯋꯥꯕꯅꯤꯗ
ꯎꯝ ꯃꯤ ꯀꯥꯁꯦ ꯑ ꯌꯧꯒ꯭ꯔꯦ ꯕ꯭ꯔꯦꯟ ꯕ꯭ꯔꯦꯟ ꯃꯅꯨꯡꯗ ꯌꯧꯗꯧꯔꯦꯕ ꯃꯤꯠꯀꯁꯦ ꯀꯨꯠ ꯀꯨꯊꯕ
ꯌꯥꯝ ꯋꯥꯕꯅꯤꯅ ꯇꯨꯝꯕ ꯄꯦꯟꯗꯕꯁꯦ
ꯎꯝ ꯎꯝ ꯎꯝ
ꯑꯗꯨꯒꯤꯅꯦ ꯑꯩꯈꯣꯏ ꯑꯩꯈꯣꯏ ꯃꯤ ꯂꯣꯏ ꯌꯦꯡꯅꯕꯅꯦ ꯑꯩ ꯑꯩꯈꯣꯏ ꯑꯩ ꯑꯩ